ꯑꯃꯃꯨꯛ ꯇꯅꯦ
ꯍꯝ
ꯎꯝ
ꯌꯥꯝ ꯉꯜꯂꯦꯕ ꯅꯪ ꯇ꯭ꯋꯦꯟꯇꯤ ꯋꯥꯟ ꯑꯣꯏꯔ꯭ꯔꯗꯤ ꯀꯣꯂꯦꯖ ꯂꯣꯏꯕꯗꯀꯣ
ꯑꯥ ꯑꯗꯨꯁꯨ ꯀ꯭ꯂꯥꯁ ꯑꯃ ꯔꯤꯄꯤꯠ ꯑꯣꯏꯕꯩꯅꯦ
ꯎꯝ
ꯑꯉꯥꯡ ꯑꯣꯏꯕꯂꯅꯀꯣ
ꯎꯝ
ꯑ ꯑꯃꯥꯏ ꯔꯤꯄꯤꯠ ꯑꯣꯏꯕ ꯑꯃ
ꯐꯥꯔꯦ ꯐꯥꯔꯦ ꯟꯅ ꯂꯣꯏꯗ ꯐꯥꯔꯕ
ꯂꯏꯔꯤꯛꯄꯨꯗꯤ ꯖꯦꯔꯣꯅꯤꯗ ꯀꯣꯛꯇ ꯑꯝꯇ ꯌꯥꯎꯗꯦ
ꯀꯩꯒꯤꯅꯣꯍꯦ ꯑꯗꯨꯃꯥꯏꯅ ꯈꯟꯕꯗ
ꯍꯝ
ꯎꯝ ꯑꯦ ꯕꯤ ꯁꯤꯒꯁꯦ ꯍꯩꯔꯝꯕ ꯅꯠꯇꯦ ꯑꯍꯥꯟꯕꯗ ꯑꯩꯈꯣꯏ ꯂꯥꯏꯔꯤꯛ ꯇꯝꯕꯗ ꯂꯣꯏ ꯍꯩꯔꯛꯏꯁꯤꯅꯦ
ꯎꯝ ꯑꯗꯨꯒ ꯑꯉꯥꯡꯒꯤ ꯇꯨꯏꯁꯟ ꯂꯧꯕꯁꯦ ꯌꯥꯝ ꯋꯥꯏꯦꯀꯣ ꯑꯦꯕꯤ ꯁꯤ ꯇꯃꯒꯤꯗ ꯄꯦꯟꯁꯤꯜꯐꯥꯎ ꯄꯥꯏꯕ ꯍꯩꯇꯕ ꯑꯉꯥꯡꯗ ꯂꯧꯕꯁꯦ ꯑꯁ ꯈꯨꯋꯥ ꯑꯃꯅꯤ ꯎꯝ ꯍꯟꯗꯛꯇꯤ ꯇꯧꯈꯤꯗ꯭ꯔꯦꯗ ꯅꯍꯥꯟꯩꯅ ꯀ꯭ꯂꯥꯁ ꯑꯦꯂꯚꯦꯟ ꯇꯨꯋꯦꯜꯐ ꯈꯥꯎꯕ ꯃꯇꯝꯗꯀꯣ ꯑꯉꯥꯡ ꯄꯨꯡ ꯃꯔꯤ ꯃꯉꯥꯒꯤ ꯇꯧꯋꯦꯕ ꯀ꯭ꯂꯥꯁꯅꯗ꯭ꯔꯤ ꯀꯦꯖꯤꯒꯤꯗ
ꯑꯥ
ꯄꯦꯟꯁꯤꯤ ꯄꯥꯏ ꯄꯥꯏꯕ ꯍꯦꯕ
ꯋꯥꯕꯅꯦ ꯃꯣꯏꯁꯨ ꯇꯥꯛꯄ
ꯎꯝ ꯑꯗꯨꯝ ꯌꯦꯡꯁꯤꯟꯅꯗ꯭ꯔꯗꯤ ꯌꯥꯗꯕꯗꯣ ꯃꯣꯏꯗꯤ ꯌꯦꯡꯕ ꯌꯥꯏꯗꯤ ꯑꯗꯨꯝ ꯋꯥꯈꯜ ꯑꯇꯣꯞꯄꯗ
ꯃꯥꯅꯦ ꯃꯣꯏꯗꯤ ꯐꯔꯛ ꯌꯥꯝ ꯇꯥꯕ
ꯎꯝ ꯑꯗꯨꯒ ꯅꯨꯡꯊꯤꯤꯟꯗꯅ ꯃꯣꯏ ꯑꯉꯥꯡꯒꯤ ꯂꯧꯔꯅꯤ ꯑꯗꯨꯒ ꯑꯦ ꯅꯨꯡꯊꯤꯤꯟꯗ ꯅꯠꯇꯕ ꯅꯨꯡꯗꯥꯡ ꯅ ꯃꯣꯏꯒꯤ ꯂꯧꯔꯅꯤ ꯑꯗꯨꯒ ꯑꯌꯨꯛꯇꯅ ꯃꯤ ꯃꯌꯨꯝꯗ ꯆꯠꯂꯒ ꯇꯥꯛꯄꯗꯣ
ꯑꯧ ꯑ ꯑꯥ
ꯑꯗꯨꯅ ꯀ꯭ꯂꯥꯁ ꯀꯌꯥꯒꯤꯅꯣ ꯐꯣꯔꯒꯤꯔꯣ ꯃꯤ ꯑꯅꯤꯒꯤꯀꯣ
ꯎꯝ
ꯑꯗꯨ ꯂꯧꯔꯦ
ꯑꯁ ꯌꯥꯝ ꯀꯜꯂꯤ ꯖꯥꯠꯅꯤꯅꯦ ꯑꯗꯨꯗꯤ
ꯁꯀꯏꯔꯦꯗ ꯇꯨ ꯇꯣꯕꯗ
ꯇꯣꯈ꯭ꯔꯕꯣꯖꯤꯛꯇꯌꯥ
ꯇꯣꯛꯈ꯭ꯔꯦ ꯍꯧꯖꯤꯛꯇꯤ ꯑꯩꯅ ꯍꯥꯟꯅ ꯀꯩꯅꯣꯗ ꯏꯝꯐꯥꯜꯗ ꯂꯩꯕꯗꯣ ꯑꯗꯨꯒꯤ
ꯎꯝ ꯏꯝꯐꯥꯜꯗꯗꯤ ꯀꯩꯅꯣꯗ ꯂꯩꯕ꯭ꯔꯥ ꯔꯦꯟꯇ ꯂꯩꯕ꯭ꯔꯥ
ꯔꯦꯟꯗ ꯂꯩ ꯇꯨ ꯊꯥꯎꯖꯟ ꯇ꯭ꯋꯦꯟꯇꯤ ꯐꯣꯔꯗ ꯂꯛ ꯂꯥꯛꯄꯣ ꯃꯥꯂꯦ ꯑꯩꯅ ꯇꯠꯄꯗꯣ ꯇꯨ ꯊꯥꯎꯖꯟ ꯇ꯭ꯋꯦꯟꯇꯤ ꯐꯣꯔ ꯑꯣꯏꯔꯝꯒꯅꯤ
ꯏꯝꯐꯥꯜꯗ
ꯎꯝ ꯊꯕꯛ ꯇꯧꯒꯦꯅ ꯆꯠꯄꯗꯣ ꯆꯠꯀꯗꯣꯏꯅ ꯍꯥꯏꯕꯅꯦ ꯑꯩꯅ ꯆꯠꯀꯦꯗ ꯌꯨꯝꯗ ꯂꯩꯅꯤꯗ ꯊꯣꯀꯦꯗ ꯊꯣꯄ ꯑꯗꯨ ꯃꯇꯝꯗ ꯆꯍꯤ ꯆꯍꯤ ꯅꯠꯇꯦ ꯊꯥ ꯑꯅꯤꯒꯨꯝꯕꯗꯤ ꯊꯕꯛꯗꯕ ꯐꯪꯗꯕꯒꯤꯀꯣ ꯐꯔꯤꯗꯗꯦ ꯁꯨꯍꯗ ꯊꯕꯛ ꯃꯇꯝꯗꯣ ꯌꯥꯝꯃꯦ ꯄꯨꯡꯗꯣ
ꯑꯁ ꯑꯗꯨꯗꯤ ꯋꯥꯔꯝꯅꯤ ꯄꯩꯁꯥꯁꯤ ꯌꯥꯝꯃꯝꯃꯣꯏ ꯀꯩꯁꯨ
ꯌꯥꯝꯗꯦ ꯍꯣꯏ
ꯎꯝ
ꯅꯨꯡꯉꯥꯏꯕ ꯅꯨꯡꯉꯥꯏꯕ ꯊꯕꯛ ꯊꯤꯔꯒ ꯄꯩꯁꯥꯗꯤ ꯐꯪꯗ꯭ꯔꯦꯗꯣ
ꯃꯥꯅꯦ ꯑꯁ ꯌꯨꯝꯗꯅ ꯅꯨꯡꯉꯥꯏꯔ ꯄꯩꯁꯥ ꯂꯩꯇ꯭ꯔꯥꯁꯨ ꯅꯠꯇ꯭ꯔꯥ
ꯑꯗꯣ ꯌꯨꯝꯗ ꯂꯩꯕꯁꯤꯅ ꯏꯁꯥꯒꯤ ꯔꯤꯆꯥꯥꯔꯖ ꯍꯥꯞꯅꯕ ꯐꯥꯎ ꯂꯩꯇꯕꯗꯣ ꯄꯥꯟꯗꯕ ꯌꯨꯝꯗꯗꯤ ꯍꯥꯏꯕ ꯇꯥꯛꯂꯦꯗꯅ ꯔꯤꯆꯥꯥꯔ ꯊꯥꯞꯄꯗꯤ
ꯑꯥ
ꯏꯁꯥꯒꯤ ꯏꯁꯥꯅ ꯇꯥꯜꯂꯒ ꯏꯁꯥꯒꯤ ꯄꯣꯠ ꯆꯩ ꯂꯩꯅꯤꯡꯕꯗꯣ
ꯎꯝ ꯎꯝ ꯎꯝ ꯑꯗꯨꯗꯤ ꯍꯥꯏꯗꯤ ꯀꯅꯥꯝꯇ ꯍꯥꯏꯗ꯭ꯔꯗꯤ ꯀꯩꯅꯣ ꯇꯧꯕꯤꯗꯅ ꯏꯁꯥꯅ ꯇꯧꯅꯤꯡꯕ ꯃꯑꯣꯡꯗ ꯇꯧ ꯌꯥꯏꯗꯅ ꯑꯗꯨꯗꯗꯨ ꯀꯗ
ꯅꯍꯥꯟ ꯐꯣꯔꯝ ꯐꯤꯜ ꯑꯞ ꯇꯧꯅꯕ ꯐꯤꯞ ꯁꯦꯃꯤꯁꯇꯔ ꯂꯣꯏ ꯑꯣꯏꯔꯕꯅꯤ ꯑꯦꯠꯃꯤꯁꯟ ꯇꯧꯅꯕ ꯂꯩ ꯍꯩꯇ꯭ꯔꯕ ꯑꯗꯨꯅ ꯑꯩꯅ ꯑꯩꯈꯣꯏ ꯕꯥꯗ ꯍꯥꯏꯕ ꯑꯁ ꯊꯕꯛ ꯇꯧꯕ ꯃꯤꯒꯤ ꯑꯩꯅ ꯑꯃꯨꯛ ꯑꯦꯠꯃꯤꯁꯟ ꯇꯧꯕꯤꯌꯣ ꯇꯧꯕꯤꯌꯦꯀꯣ ꯀꯥꯏꯅ
ꯌꯨꯝꯗꯗꯤ ꯀꯩꯀꯩ ꯇꯧꯔ ꯂꯩꯒꯦ
ꯌꯗ ꯀꯝ ꯇꯧꯗꯦꯒ
ꯎꯝ
ꯍꯧꯖꯤꯛꯇꯤ ꯂꯧꯕꯗꯝ ꯁꯣꯏꯔꯦ ꯂꯧꯕꯗꯤ ꯆꯠꯇ꯭ꯔꯤ ꯆꯠꯄ ꯇꯠꯂꯦ ꯅꯨꯡꯁꯥ ꯌꯥꯝ ꯁꯥꯏ ꯑ ꯀꯝꯄ꯭ꯂꯦꯛꯁ ꯌꯥꯝ ꯃꯥꯡꯉꯅꯤ ꯍꯥꯏ ꯍꯣꯏ ꯖꯤꯡꯗꯥ
ꯎꯝ ꯏꯁꯤꯡꯗꯤ ꯂꯥꯛꯄ꯭ꯔꯥ ꯑꯗꯨꯝ
ꯏꯁꯤꯡꯗꯤ ꯌꯥꯝ ꯅꯨꯡꯉꯥꯏꯌꯦ ꯁꯤꯗ ꯑꯁ ꯅꯨꯡꯉꯥꯏꯈ꯭ꯔꯖꯥꯔꯅꯤ ꯏꯁꯤꯡꯗ ꯑꯗꯨꯝ ꯐ꯭ꯔꯤꯗ
ꯀ ꯆꯤꯡꯗꯒꯤ ꯂꯥꯛꯀꯅꯦꯕ
ꯎꯝ ꯑꯁ ꯑꯩꯈꯣꯏꯗꯤ ꯑꯩꯈꯣꯏꯗꯤ ꯏꯁꯤꯡ ꯌꯥꯝ ꯋꯥꯏ ꯏꯁꯤꯡ ꯌꯥꯝ ꯋꯥꯏ ꯍꯥꯏꯕꯗꯤ ꯑꯩꯈꯣꯏ ꯈꯨꯟꯒꯤꯅꯤꯀꯣ ꯑꯩꯅ ꯍꯥꯏꯁꯦ ꯌꯨꯝꯒꯤ ꯑꯗ ꯍꯧꯖꯤꯛꯄꯨꯗꯤ ꯈꯔ ꯐꯔꯦ ꯍꯦꯟꯄꯝ ꯍꯨꯠꯂꯦꯕꯀꯣ ꯑꯗꯨꯗꯩ ꯏꯁꯤꯡ ꯆꯤꯡꯈꯠꯂꯒ ꯁꯤꯖꯤꯟꯅꯕ ꯑꯗꯨꯗꯨꯅ ꯈꯔ ꯐꯔꯦ ꯑꯗꯣ ꯂꯧꯕꯨꯛꯀꯤꯗꯤ ꯇꯨꯔꯦꯜ ꯆꯦꯜꯂꯦꯕꯀꯣ ꯂꯧꯕꯨꯛ ꯃꯅꯥꯛꯇ ꯑꯗꯨꯗ ꯑꯩ ꯑꯗꯨꯝ ꯁꯤꯖꯤꯟꯅꯕ ꯑꯩꯈꯣꯏꯒꯤꯗꯤ ꯑꯩꯈ ꯑꯩꯈꯣꯏꯅ ꯎꯗ꯭ꯔꯦꯗ ꯂꯧꯗꯣ ꯃꯤ ꯑꯣꯏꯅ ꯎꯍꯜꯂꯦ ꯃꯤ ꯂꯩꯇꯕꯒꯤꯀꯣ ꯑꯗꯨꯗꯨꯒ ꯐꯧ ꯂꯧꯕꯗꯣ ꯑꯗꯨꯗ ꯑꯩꯈꯣꯏꯅ ꯂꯧꯕ ꯍꯥꯞ ꯍꯥꯞꯄꯤꯕꯗꯣ
ꯑꯩꯈꯣꯏꯁꯨ ꯃꯤ ꯑꯩꯈꯣꯏꯅ ꯂꯧꯗꯣ ꯑꯩꯈꯣꯏꯒꯤ ꯂꯩꯇꯦ ꯃꯤꯒꯤꯅꯤ ꯃꯤ ꯂꯧꯗꯨꯁꯨ ꯃꯨꯥꯅꯤ ꯍꯥꯏꯗꯤ ꯑꯩꯈꯣꯏ ꯃꯤ ꯑꯍꯨꯝꯇꯪꯅꯦ ꯑꯩꯁꯨ ꯌꯨꯝꯗ ꯂꯩꯇꯕ ꯑꯗꯨ ꯅꯠꯇꯦ ꯑꯗꯨꯒꯤꯀꯣ
ꯎꯝ
ꯁꯟꯗꯤ ꯆꯥꯅꯤꯡꯗꯦꯕ ꯁꯨꯄꯔ ꯐꯥꯏꯟꯗꯣ ꯑꯁ ꯌꯥꯝꯨꯛ ꯀꯜꯂꯦ
ꯆꯥꯛ ꯑꯗꯨꯝ ꯂꯥꯝꯃ ꯂꯩꯕꯅꯦ ꯑꯗꯨ ꯆꯥꯕꯗꯣ
ꯌꯥꯝꯅꯗꯤ ꯇꯥꯏ ꯑꯗꯨꯝ ꯂꯥꯑꯝꯃꯦ
ꯎꯝ ꯑꯗꯨꯗꯨꯒꯤ ꯑꯩꯈꯣꯏꯅ ꯆꯠꯄꯗꯤ ꯂꯧꯕꯨꯛꯇ ꯆꯥꯛꯀꯨꯝꯕ ꯊꯤꯟꯕ ꯑꯗꯨꯗꯩ ꯑꯦꯁ ꯌꯥꯝ ꯆꯠꯇ꯭ꯔꯦꯗ ꯆꯠꯇꯕ ꯌꯥꯝ ꯀꯨꯏꯔꯦ ꯌꯥꯝ ꯀꯣꯏꯔꯦ ꯌꯥꯝ ꯀꯣꯏꯔꯦ ꯀ꯭ꯂꯥꯁ ꯅꯥꯏꯅ ꯀꯥꯈꯤꯕꯗ ꯆꯠꯈꯤꯗ꯭ꯔꯦ ꯊꯔꯣꯏ ꯈꯨꯟꯕꯒꯨꯝꯕꯗꯤ ꯆꯠꯂꯦ ꯃꯤꯒꯤ ꯂꯧꯕꯨꯛꯇ ꯑꯩꯈꯣꯏ ꯂꯧꯕꯨꯛ ꯅꯠꯇꯕꯤꯗ ꯑꯅꯛꯄꯗ ꯂꯩꯕ ꯂꯧꯕ ꯕꯨ ꯀꯩꯗꯣ ꯑꯗꯨꯗ ꯑꯗꯨꯝ ꯆꯠꯂꯦ
ꯑꯥꯗ ꯂꯧ ꯃꯌꯥꯝꯗꯨꯗꯤ ꯆꯦꯡ ꯌꯣꯟꯅꯕ ꯌꯣꯟꯕꯁꯨ ꯌꯥꯝꯃꯦꯀꯣ ꯃꯣꯏꯒꯤ ꯏꯃꯨꯡꯒꯤ ꯅꯠꯇꯕ
ꯍꯣꯏ
ꯊꯔꯣꯏ ꯈꯣꯟꯕ ꯆꯠꯅꯤꯡꯉꯤ ꯅꯨꯡꯉꯥꯏꯅꯦ ꯑꯥꯎ ꯃꯤꯒꯤ ꯂꯧꯕꯗ
ꯍꯝꯝ
ꯄꯨꯕ
ꯉꯥꯒꯨꯝꯕꯗꯤ
ꯉꯥꯒꯨꯝꯕꯗꯤ ꯃꯆꯥ ꯃꯆꯥ ꯄꯤꯊꯣꯛ ꯄꯤꯛꯄꯗꯣ
ꯎꯝ
ꯑꯗꯨꯝꯕ ꯂꯩꯕ ꯃꯥꯜꯂꯦ
ꯎꯝ
ꯂꯧ ꯀꯌꯥ ꯆꯠꯇꯦ ꯃꯤꯒꯤ ꯂꯧꯗꯤ ꯆꯠꯄ ꯍꯩꯇꯦ ꯑꯩꯈꯣꯏꯒꯤꯗꯤ ꯆꯠꯄ ꯌꯥꯅꯤ
ꯍꯣꯏ ꯑꯩꯈꯣꯏꯗꯤ ꯊꯕꯛꯇꯣ ꯌꯥꯝ ꯁꯨꯕ ꯈꯣꯠꯄꯗꯣ ꯍꯩꯇꯕꯃꯤꯅ
ꯑ
ꯃꯤꯒꯤꯗꯗꯤ ꯌꯦꯡꯅꯤꯡꯉꯣꯏꯕ ꯌꯦꯡꯅꯤꯡꯗꯦ ꯍꯥꯏꯔꯒ ꯀꯅꯤꯕ ꯈꯣꯏꯁ
ꯍꯟꯗꯛꯇꯤ ꯑꯩꯈꯣꯏ ꯂꯧꯗꯤ ꯄꯤꯄ꯭ꯔꯨ ꯄꯦꯜꯦꯜ ꯑꯗꯨꯅ ꯃꯤ ꯎ ꯅꯍꯥꯟ ꯂꯥꯁ ꯌꯌꯥꯔꯗꯣ ꯃꯤ ꯃꯉꯥꯅ ꯂꯣꯏꯁꯤꯜꯂꯦ ꯍꯥꯏꯌꯦꯦ
ꯑꯥ ꯑꯗꯨꯗꯤ ꯀꯩꯅꯣ ꯇꯧꯕ꯭ꯔꯥ ꯂꯧ ꯈꯣꯏꯕꯗꯤ ꯀꯩꯅ ꯈꯣꯏꯒꯦ
ꯂꯝ ꯈꯣꯏꯕꯒꯤ ꯂꯧ ꯈꯣꯏꯕꯗꯤ ꯀꯒꯥꯔꯤꯅ ꯈꯣꯏꯌꯦ
ꯆ ꯎꯝ
ꯈꯣꯏꯕꯒꯤꯗꯣ
ꯑꯗꯒꯤ ꯌꯩꯕꯗꯤ ꯑꯗꯨꯝ ꯃꯤꯅ ꯌꯩꯔꯦ ꯂꯣꯛꯄꯗꯣ ꯂꯧ ꯂꯣꯛꯄꯗꯣ
ꯎꯝ ꯃꯤꯅ
ꯑꯗꯨꯃꯥꯏꯅ ꯇꯧꯕꯗꯣ ꯑꯩꯈꯣꯏ ꯁꯤꯗꯗꯤ ꯎꯒꯦꯕ ꯐꯪꯗ꯭ꯔꯦꯗ ꯀꯨꯏꯔꯦ ꯌꯥꯝꯅ ꯇꯥꯡꯅ ꯎꯔꯦ
ꯅꯍꯥꯛ ꯑꯩꯅ ꯑꯥꯗ ꯂꯩꯕ ꯃꯇꯝꯗ ꯏꯁꯤꯡ ꯋꯥꯕꯗꯣ ꯛ ꯊꯛꯅꯕ ꯏꯁꯤꯡꯒ ꯀꯩꯅꯣꯗꯤ ꯖꯥꯔꯗ ꯂꯩꯌꯦꯕꯀꯣ
ꯎꯝ
ꯃꯔꯛ ꯃꯔꯛꯇꯗꯤ ꯇꯣꯇꯤꯒꯨꯝꯕꯗꯤ ꯇꯥꯏ ꯑꯗꯨ ꯇꯣꯏꯅ ꯇꯥꯗꯕ
ꯎꯝ
ꯁꯤꯖꯤꯟꯅꯕ ꯗꯦꯡꯒꯤꯗꯗꯤ ꯌꯥꯎꯋꯦ ꯑꯗꯨ ꯑꯣꯏꯔꯁꯨ ꯗꯦꯡꯒꯤꯒꯤ ꯏꯁꯤꯡꯗꯣ ꯃꯣꯠꯂꯦꯕ
ꯎꯝ
ꯆꯤꯡꯗ ꯂꯩꯔꯒ ꯑꯥꯗ ꯆꯠꯄꯁꯦ ꯏꯁꯤꯡꯁꯦ ꯑ ꯏꯁꯤꯡꯒꯤ ꯈꯨꯋꯥꯁꯦ
ꯍꯣꯏ
ꯑꯁꯤꯗꯗꯤ ꯏꯁꯤꯡꯗꯣ ꯐ꯭ꯔꯤꯗꯣ ꯑꯗꯨꯝ ꯆꯠꯂꯦꯦꯕꯀꯣ
ꯎꯝ
ꯑꯩꯅ ꯑꯥꯗ ꯂꯩꯔꯤꯕ ꯃꯤꯁꯤꯡꯅ ꯎꯔꯗꯤ ꯌꯥꯝ ꯄ ꯄꯥꯝꯃꯨꯨꯒꯅꯤꯦ
ꯍꯣꯏ ꯄꯥꯝꯃꯨꯌꯦ ꯑꯩꯈꯣꯏꯁꯨ ꯑꯇꯣꯞꯄ ꯃꯐꯝꯗ ꯏꯁꯤꯡ ꯌꯥꯝ ꯅꯨꯡꯉꯥꯏꯕꯗ ꯆꯠꯂꯒ
ꯑꯁ ꯇꯨꯔꯦꯟꯗ ꯏꯁꯤꯡ ꯇꯨꯔꯦꯟꯒꯤ ꯏꯁꯤꯡꯕꯨꯗꯤ ꯊꯛꯅꯗꯦ ꯑꯗꯨ ꯑꯣꯏꯔ ꯇꯨꯔꯦꯟꯒꯤ ꯏꯁꯤꯡꯁꯨ ꯁꯦꯡꯉꯦꯕꯀꯣ
ꯎꯝ
ꯅꯨꯡꯉꯥꯏꯕꯅꯤ ꯏꯁꯤꯡ ꯁꯥꯟꯅꯕ ꯆꯠꯄ ꯈꯣꯠꯄ
ꯎꯝ ꯍꯧꯖꯤꯛ ꯅꯨꯡꯉꯥꯏꯔꯅꯤ ꯂꯣꯛꯀꯤ ꯏꯁꯤꯡ ꯆꯦꯟꯊꯕꯗꯣ
ꯍꯧꯖꯤꯛꯇꯤ ꯎ ꯅꯣꯡ ꯆꯨꯕꯒꯤꯀꯣ ꯏꯁꯤꯡ ꯃꯆꯨꯗꯨꯗꯤ ꯐꯖꯗꯦ ꯍꯧꯖꯤꯛꯇꯤ ꯇꯨꯔꯦꯟ ꯇꯨꯔꯦꯟ ꯑꯆꯧꯕꯒꯤꯗꯤ
ꯑꯥꯎ
ꯂꯤꯁꯤꯡ ꯃꯗꯣ ꯇꯥ ꯇꯥꯒꯦ ꯃꯆꯨ ꯃꯥꯜꯂꯦ
ꯀꯩꯅꯣꯗ ꯏꯪꯕ ꯃꯇꯝꯗꯣ ꯋꯤꯟꯇꯔꯗꯗꯤ ꯌꯥꯝ ꯅꯨꯡꯉꯥꯏ ꯐꯖꯒꯅꯤ
ꯑꯩꯈꯣꯏ ꯈ꯭ꯔꯤꯁꯃꯥꯁ ꯃꯇꯝꯗ ꯂꯣꯏꯅ ꯂꯣꯏꯔꯒꯀꯣ ꯅ꯭ꯌꯨ ꯌꯔꯗ ꯣꯠꯄꯗ ꯂꯣꯏꯅ ꯂꯣꯏꯁꯤꯟꯕꯗ ꯇꯨꯔꯦꯟꯗ ꯑꯩꯈꯣꯏ ꯐꯤ ꯁꯨꯕ ꯆꯠꯂꯦꯕꯀꯣ ꯃꯤ ꯃꯌꯥꯝ ꯌꯠ ꯆꯤꯡꯗ ꯑ ꯅꯨꯡꯉꯥꯏꯕꯅꯦ ꯕ꯭ꯂꯦꯡꯀꯦꯠ ꯑꯆꯧ ꯑꯆꯧꯕꯗꯨ ꯄꯨꯔꯒ ꯀꯣ ꯇꯨꯔꯦꯟꯗ ꯁꯨꯕꯗꯣ ꯅꯨꯡꯉꯥꯏ
ꯈꯪꯗ꯭ꯔꯦ ꯅꯨꯡꯉꯥꯏꯕ ꯉꯥꯛꯇꯅꯦ ꯌꯨꯝꯗꯗꯤ ꯌꯨꯝꯗꯒꯤ ꯆꯠꯂꯗꯤ ꯑꯝꯇ ꯅꯨꯡꯉꯥꯏꯇ꯭ꯔꯦ
ꯍꯧꯖꯤꯛꯇꯤ ꯈꯨꯟꯗ ꯏꯃꯥꯟꯅꯕꯤꯁꯤꯡꯁꯨ ꯂꯩꯇꯕꯅ ꯂꯩꯅꯤꯡꯗꯦ ꯑꯩꯁꯨ ꯂꯣꯏꯅ ꯃꯄꯥꯟꯗ ꯂꯩꯕꯅꯤꯅ